ꯀꯩ ꯋꯥꯔꯤ ꯁꯥꯅꯁꯤꯒꯦ ꯇꯕ꯭ꯔꯣ
ꯍꯜꯂꯣ
ꯇꯥꯕ꯭ꯔꯣ
ꯇꯥꯔꯦ ꯇꯥꯔꯦ
ꯑꯣ ꯀꯔꯤ ꯋꯥꯔꯤ ꯁꯥꯟꯅꯁꯤꯒꯦ
ꯑꯣ ꯉꯁꯤꯗꯤ ꯔꯣꯁꯤꯕꯂꯥ ꯑꯩꯈꯣꯏꯗ ꯂꯥꯛꯑꯦ
ꯍꯩꯃ ꯅꯨꯡꯉꯥꯏꯔꯦ
ꯎꯝ ꯅꯨꯡꯉꯥꯏꯔꯦ ꯍꯥꯏꯇꯥꯝꯅꯦ ꯑꯣ ꯀꯩꯅꯣ ꯇꯧꯔꯦ ꯉꯁꯥꯏꯒꯤ ꯉꯁꯥꯏ ꯆꯠꯂꯨꯔꯦ ꯃꯣꯏ ꯂꯨꯄꯥ ꯆꯍꯨꯝ ꯇꯤꯡꯊꯣꯛꯑꯒ
ꯎꯝ
ꯂꯨꯄꯥ ꯆꯍꯨꯝ ꯇꯤꯡꯊꯣꯛꯑꯒ ꯆꯠꯂꯨꯕꯗꯣ ꯄꯔꯥꯗꯤ ꯃꯣꯏ ꯉꯥꯥꯡꯕꯨꯨꯗꯤ ꯄꯔꯥꯗꯤ ꯑꯝꯇ ꯇꯥꯔꯛꯇ꯭ꯔꯦ ꯉꯥ ꯊꯣꯡꯕꯕꯨꯗꯤ ꯆꯥꯔꯛꯑꯦ
ꯐꯔꯦ ꯐꯔꯦ ꯆꯥꯕꯄ ꯆꯥꯔꯛꯑꯗꯤ ꯆꯥꯕꯅ ꯃꯔꯨꯅꯦ
ꯃꯣꯏꯅ ꯂꯟꯁ ꯍꯥꯏꯕꯗꯨꯗ ꯀꯩꯅꯣꯒꯨꯝꯕ ꯃꯥꯜꯂꯨꯔꯦ ꯍꯥꯏꯗꯤ ꯈꯣꯏꯒꯤ ꯑꯗꯨꯝ ꯄ꯭ꯂꯦꯠꯇ ꯍꯞ ꯎꯝ ꯄ꯭ꯂꯥꯁꯇꯤꯛꯀꯤ ꯄ꯭ꯂꯦꯠꯇ ꯍꯥꯞꯄꯒ ꯄꯤꯕꯁꯨ ꯌꯥꯎꯋꯤꯗꯅ
ꯑꯣ ꯍꯣꯏ
ꯑꯗꯨꯒꯨꯝꯕ ꯃꯥꯜꯂꯨꯔꯦ ꯑꯩꯅ ꯁꯨꯝ ꯈꯜꯂꯨꯕꯗ ꯍꯥꯏꯇꯥꯔꯦ ꯑꯗꯨꯗꯨꯒ ꯃꯣꯏꯗꯤ ꯐꯖꯅ ꯕꯥꯃꯣꯟꯒ ꯇꯧꯔꯒ ꯐꯝꯃꯒ ꯆꯥꯕꯤ ꯑꯣꯏ ꯂꯩꯔꯝꯃꯦ
ꯅꯕꯥꯅꯤ ꯄꯨꯟꯅ ꯂꯩꯔꯒꯗꯤ ꯍꯌꯦꯡ ꯂꯥꯛꯀꯦꯔꯣ ꯄꯨꯟꯅ ꯑꯩꯈꯣꯏꯗ ꯑꯃꯨꯛ ꯅꯣꯡꯃ ꯂꯩꯁꯦ
ꯅꯣꯏ ꯃꯥꯒꯤ ꯑꯣꯏꯅꯗꯤ ꯂꯦꯛꯄ ꯌꯥꯔꯣꯏꯗ
ꯀꯩꯒꯤ
ꯃꯥꯗꯤ ꯁꯨꯃꯥꯏ ꯇꯧꯕꯅꯦꯕ ꯉꯁꯤꯗꯣ ꯂꯥꯛꯑꯒ ꯑ ꯄꯣꯠ ꯆꯩꯩ ꯀꯩꯀꯥ ꯂꯩꯔꯒ ꯕꯖꯥꯔꯗꯒꯤ ꯍꯌꯦꯡꯗꯣ ꯎꯝ ꯆꯦ ꯀꯝꯂꯥꯒ ꯋꯥꯔꯤ ꯁꯤꯟꯅꯔꯒ ꯃꯌꯨꯝꯗ ꯍꯟꯕꯒꯤ ꯄ꯭ꯂꯥꯟꯅꯦꯕ ꯃꯥꯏꯁꯦ ꯑꯗꯨꯅ ꯃꯥ ꯍꯌꯦꯡ ꯑꯃꯨꯛ ꯍꯟꯈ꯭ꯔꯅꯦꯕ
ꯑꯗꯨꯗꯤ ꯅꯪ ꯃꯥ ꯊꯤꯟ ꯑꯣꯏꯅ ꯂꯥꯛꯑꯣꯗꯅ
ꯍꯥꯥ
ꯑꯗꯨ ꯅꯪ ꯑꯣꯏꯅ ꯃꯥ ꯊꯤꯟꯕ ꯑꯣꯏꯅ ꯂꯥꯛꯑꯣꯗꯅ
ꯌꯥꯕꯨꯗꯤ ꯌꯥꯏ ꯑꯗꯣ ꯐꯔꯛ ꯇꯥꯔꯅꯤ ꯀꯣꯟ ꯑꯣꯏꯅ ꯂꯥꯛꯑꯒꯦ
ꯇꯥꯔꯣꯏ ꯇꯥꯔꯣꯏ ꯀꯩꯁꯨ ꯂꯥꯛꯑꯣ ꯄꯥꯕꯨꯡ ꯂꯩꯔꯤ ꯅꯠꯇ꯭ꯔꯣ
ꯑꯥ ꯂꯩ ꯂꯩꯕ ꯍꯌꯦꯡ ꯄꯥꯕꯨꯡ ꯊꯕꯛ ꯆꯠꯀꯅꯤ
ꯍꯥꯥ
ꯀꯩ ꯈꯥꯛꯆꯤꯟ ꯆꯠꯂꯣꯏꯌꯣ ꯅꯪ ꯍꯌꯦꯡ ꯂꯥꯛꯑꯣ
ꯀꯩꯒꯤꯅꯣꯕ ꯀꯩꯒꯤꯅꯣꯌꯦ ꯀꯣꯟꯅ ꯂꯥꯛꯀꯦꯍꯦ ꯅꯣꯏꯗ ꯑꯗꯨꯝ ꯂꯥꯛ ꯇꯧ ꯂꯩꯔꯦ ꯖꯤꯕꯨ
ꯅꯠꯇꯦ ꯋꯥꯏꯊꯧꯒꯤ ꯊꯝꯕꯥꯜꯗꯨ ꯔꯣꯁꯤꯂꯥꯁꯨ ꯌꯥꯎꯔꯗꯤ ꯑꯩꯈꯣꯏꯒꯩ ꯄꯨꯟꯅ ꯆꯠꯂꯨ ꯌꯥꯏꯅ ꯈꯟꯕ ꯋꯥꯏ ꯃꯊꯧꯒꯤ ꯊꯝꯕꯥꯜ ꯌꯥꯝ ꯐꯖꯅ ꯁꯥꯠꯂꯕꯅꯦꯕ ꯐꯣꯇꯣ ꯀꯥꯞꯄ ꯍꯦꯛꯄ ꯈꯣꯠꯄ ꯌꯥꯏ ꯍꯥꯏꯕꯅꯦꯕ
ꯄꯨꯖꯤ ꯌꯥꯕ
ꯄꯩꯁꯥ ꯄꯤꯔꯒ
ꯄꯩꯁꯥ ꯀꯌꯥꯝ ꯄꯤꯔꯒ
ꯈꯪꯗꯦ ꯑꯗꯨꯗꯤ ꯏꯅꯥꯎꯅ ꯍꯥꯏꯕꯅꯦ ꯑꯩꯁꯨ ꯈꯪꯗꯦ ꯑꯩ ꯏꯅꯥꯎ ꯍꯣꯏ ꯒꯥꯔꯤ ꯑꯃ ꯄꯨꯊꯣꯛꯑꯅꯤ ꯑꯟꯖꯨꯅ ꯑꯃ ꯄꯨꯊꯣꯛꯑꯅꯤ ꯑꯩꯈꯣꯏꯒꯤꯗꯨꯁꯨ ꯑꯗꯨꯝ ꯁꯦꯝꯕꯒꯤ ꯄꯨꯊꯣꯛꯈ꯭ꯔꯦꯕ ꯍꯌꯦꯡ ꯄꯨꯁꯜꯂꯛꯑꯅꯦꯕ
ꯑꯥ
ꯑꯗꯨꯏ ꯆꯞ ꯆꯥꯔꯅꯤ ꯑꯅꯤ ꯈꯟꯕꯅ
ꯑꯣ ꯅꯪ ꯑꯗꯨꯝ ꯀꯥꯞꯄꯨꯔꯣꯗ ꯑꯩꯗꯤ ꯑꯩꯗꯤ ꯇꯜꯂꯦꯕ ꯂꯝꯗꯣ ꯑꯣꯏꯅ ꯗꯥꯏꯔꯦꯛ ꯑꯃꯨꯛꯇꯪ ꯆꯠꯂꯒ ꯌꯧꯕꯤ ꯑꯣꯏꯗꯤ ꯐꯕ ꯅꯣꯏꯗꯨꯗꯤ ꯑꯩꯅ ꯒꯥꯔꯤ
ꯑꯩꯅ ꯍꯥꯏꯕꯗꯤ ꯑꯩꯈꯣꯏꯗ ꯂꯩꯔꯒ ꯑꯩꯈꯣꯏꯗ ꯂꯩꯔꯒ ꯆꯠꯁꯦ ꯍꯥꯏꯕꯅꯦ
ꯍꯣꯏ ꯌꯥꯕꯨꯗꯤ ꯌꯥꯏꯌꯦ ꯑꯗꯣ ꯅꯣꯏꯗꯤ ꯆꯠꯄꯗꯨ ꯋꯥꯅꯤꯗ ꯑꯩ ꯍꯥꯏꯁꯦ
ꯑꯩ ꯀꯩꯅꯣꯐꯧꯕ ꯅꯠꯇ꯭ꯔꯒꯅ ꯄꯤꯛꯅꯤꯛ ꯆꯠꯄ ꯅꯨꯃꯤꯠꯇꯣ ꯑꯗꯨꯗ ꯑꯣꯏꯅ ꯍꯟꯃꯤꯟꯅꯔꯛꯁꯤꯔꯥ ꯍꯥ ꯑꯩ ꯒꯥꯔꯤ ꯄꯨꯔ ꯂꯥꯛꯀꯦ
ꯄꯤꯛꯅꯤꯛ ꯅꯨꯃꯤꯠꯇꯨꯗ
ꯍꯣꯏ ꯍꯣꯏ ꯑꯩ ꯅꯪ ꯍꯟꯈꯤꯕꯩꯁꯨ ꯑꯩ ꯊꯥꯡꯃꯩꯕꯟꯐꯧ ꯊꯤꯟꯕꯤꯒꯦ ꯌꯥꯔꯦ ꯊꯥꯡꯃꯩꯕꯟꯕꯥꯎ ꯅꯠꯇꯦ ꯕꯖꯥꯔꯐꯧ ꯊꯤꯟꯕꯤꯔꯒꯦ ꯊꯥꯡꯃꯩꯕꯟꯗꯨꯗꯤ ꯌꯨꯝꯗꯩ ꯍꯦꯟꯗꯣꯛꯈ꯭ꯔꯦ
ꯊꯪꯗꯤ ꯌꯥꯝꯊꯤ ꯐꯩꯍꯦ ꯌꯥꯕꯗꯤ ꯌꯥꯕꯖꯥꯕꯅꯤꯍꯦ
ꯌꯥꯍꯜꯂꯛꯑꯣ ꯌꯥꯕꯨꯗꯤ ꯌꯥꯕꯖꯥꯠꯅꯤ ꯅꯠꯇꯦ ꯌꯥꯍꯜꯂꯛꯑꯣ
ꯎꯝ ꯅꯣꯏꯗ ꯂꯥꯛꯃꯟꯗꯅꯕꯨ
ꯑꯩꯗꯤ ꯂꯥꯛꯇꯝꯅꯤꯅ ꯅꯪꯅ ꯑꯅꯤꯔꯛꯈꯛ ꯂꯥꯛꯇ ꯉꯥꯏꯔꯤ ꯑꯗꯨꯒ ꯑꯩꯅ ꯀꯌꯥꯔꯛꯅ ꯂꯥꯛꯏꯗꯣ
ꯏꯁ ꯑꯩꯕꯨ ꯅꯣꯏꯅ ꯂꯥꯛꯄ ꯑꯅꯤꯔ ꯈꯛ ꯉꯥꯏꯔꯤꯕꯅꯦ
ꯑꯟ ꯅꯪꯅꯥ ꯂꯛꯀꯦ ꯂꯥꯛꯄꯗꯣ ꯑꯍꯨꯝꯂꯛ ꯃꯉꯥꯏ ꯀꯌꯥꯔꯛ ꯂꯥꯛꯍꯟꯗꯣꯔꯤꯒꯦ
ꯀꯩꯁꯨꯗꯤ ꯀꯥꯏꯗꯦꯀꯣ ꯀꯥꯏ
ꯀꯩꯅꯣ ꯔꯣꯁꯤꯄ꯭ꯂꯥꯗꯨꯁꯨ ꯍꯪꯉꯛꯎꯅꯦ ꯅꯅꯥꯛꯇ ꯂꯩꯔꯗꯤ
ꯃꯥ ꯂꯩꯇꯦ ꯃꯣꯏ ꯇꯣꯟ ꯐꯣꯟ ꯇꯧꯔꯛꯑꯦ ꯍꯥꯏꯕ꯭ꯔꯥ ꯀꯩꯅꯣ ꯀꯥꯈꯠꯂꯒ ꯋꯥꯔꯤ ꯁꯥꯟꯅꯕ ꯆꯠꯈꯤꯝ
ꯃꯥ ꯂꯥꯛꯑꯕꯅꯤꯅ ꯂꯩꯕꯨꯗꯤ ꯂꯩꯇꯦ ꯅꯨꯡꯉꯥꯏꯇꯦꯅ ꯂꯩꯇ ꯂꯩꯇ ꯌꯦꯟ ꯆꯔꯥꯑꯥꯝꯕꯨꯗꯤ ꯄꯤꯖꯒ꯭ꯔꯅꯤ
ꯎꯝ ꯍꯣꯏ ꯄꯥꯅꯁꯨ ꯌꯦꯟ ꯆꯥꯁꯤꯔꯣ ꯇꯧꯔꯝꯕꯅꯦ ꯑꯩꯅ ꯆꯥꯅꯤꯡꯗꯦ ꯁꯅꯥ ꯊꯣꯡꯕ ꯆꯥꯅꯤꯡꯉꯦ ꯑꯩꯈꯣꯏ ꯕꯥ ꯅꯪ ꯊꯣꯡ ꯍꯩꯕ꯭ꯔꯥ ꯑꯩ ꯍꯩꯇꯦ ꯌꯥꯔꯦ ꯑꯗꯨꯗꯣ ꯑꯩꯈꯣꯏ ꯃꯥ ꯊꯣꯡꯍꯟꯁꯦꯅ ꯍꯥꯏ ꯅꯃꯥꯅ ꯊꯣꯡꯕꯁꯨ ꯆꯥꯅꯤꯡꯗꯦ ꯃꯥ ꯄꯩꯁꯥ ꯁꯦꯚ ꯇꯧꯔ ꯊꯣꯛꯈ꯭ꯔꯦ ꯂꯩꯗꯅꯕ ꯃꯔꯩ ꯇꯧꯔꯝꯃꯒ
ꯌꯣ ꯌꯦꯟꯗꯣ ꯆꯥꯊꯣꯛꯎꯔꯅꯨ ꯑꯩ ꯂꯥꯛꯑꯀꯥꯟꯗ ꯆꯥꯅꯕ ꯑꯃ ꯈꯛꯆꯤꯜꯂꯝꯃꯣ
ꯑꯗꯨꯗꯤ ꯅꯪ ꯂꯥꯛꯀꯥꯟꯗ ꯆꯥꯔꯁꯤ ꯚꯥꯏ
ꯑꯩ ꯂꯥꯛꯑꯀꯥꯟꯗ ꯊꯝꯕꯥꯜꯗ ꯐꯣꯇꯣ ꯀꯥꯞ ꯄꯨꯁꯦ ꯍꯥꯏꯔꯕ
ꯀꯥꯄꯨꯁꯦ ꯑꯩ ꯏꯃꯥꯟꯅꯕꯤ ꯌꯥꯎꯗ꯭ꯔꯗꯤ ꯇꯜꯂꯦ
ꯌꯥꯕꯨꯗꯤ ꯌꯥꯕꯖꯥꯠꯅꯦ ꯌꯪ ꯑꯣꯏꯔꯤꯉꯥꯅꯀꯣ ꯆꯠꯍꯧꯕ ꯀꯣꯏꯍꯧꯕ ꯉꯥꯎꯍꯧꯕ
ꯀ꯭ꯂꯥꯁ ꯍꯧꯖꯟꯒ꯭ꯔꯗꯤ ꯑꯩꯅ ꯀꯩꯅꯣ ꯍꯥꯏꯔꯀꯥꯟꯗ ꯄꯥꯁꯅ ꯑꯩ ꯍꯌꯦꯡ ꯀ꯭ꯂꯥꯁ ꯂꯩꯌꯦ ꯑꯩ ꯐꯔꯛ ꯇꯥꯔꯅꯤ
ꯇꯧꯔꯛꯇꯨꯏꯅꯤ ꯑꯗꯒꯤ ꯈꯪꯗꯦꯅꯦ ꯍꯟꯗꯛꯁꯦ ꯑꯩ ꯌꯥꯝ ꯂꯨꯕ ꯋꯥꯈꯜ ꯑꯃ ꯈꯜꯂꯤꯅꯦ ꯅꯣꯏ ꯃꯌꯥꯝꯗ ꯍꯥꯏꯔꯒꯅꯦ ꯑꯩꯖꯦ ꯑꯉꯥꯎꯕꯤ ꯍꯦꯛ ꯃꯥꯟꯕ ꯑꯈꯣꯏ ꯇꯣꯝ ꯈꯛꯇꯅꯦ ꯑꯩ ꯒ꯭ꯌꯥꯟ ꯇꯥꯕꯤꯕ
ꯍꯜꯂꯣꯅꯦ ꯇꯥꯁꯤꯅꯦ ꯇꯥꯁꯤꯅꯦ
ꯅꯪꯅ ꯍꯤꯡꯉꯤꯕ ꯁꯪꯁꯥꯔꯖꯤꯕꯨ ꯅꯪꯅ ꯍꯤꯡꯉꯤꯕ ꯁꯟꯖꯥꯔꯖꯨ ꯅꯪꯕꯨ ꯑꯁꯦꯡꯕꯅꯦꯅꯕ ꯑꯁꯦꯡꯕꯅꯦ ꯍꯥꯏꯕꯒꯤ ꯀꯔꯤ ꯄ꯭ꯔꯃꯥꯟ ꯂꯩꯔꯒꯦ
ꯑꯗꯨ ꯑꯩꯖꯨ ꯈꯜꯂꯤꯕꯅꯤ ꯅꯪꯖꯨ ꯈꯟꯕ꯭ꯔꯥ ꯑꯩꯖꯨ ꯈꯜꯂꯤ ꯅꯪ
ꯑꯩꯅ ꯍꯥꯏꯖꯤ ꯅꯪ ꯒ꯭ꯌꯥꯟ ꯇꯥꯕ꯭ꯔꯥ ꯍꯥ
ꯑꯩꯅ ꯈꯜꯂꯤ ꯈꯪꯗꯦ ꯅꯪꯅ ꯈꯜꯂꯤꯗꯣ ꯑꯩꯅ ꯈꯜꯂꯤꯗꯨꯒ ꯃꯥꯟꯅꯕ꯭ꯔꯗꯤ ꯅꯪꯗꯨꯅ ꯇꯣꯉꯥꯟꯕ ꯑꯣꯏꯔꯝꯕꯁꯨ ꯌꯥꯎꯕꯀꯣ ꯑꯩ ꯈꯜꯂꯤꯖꯤꯅꯅꯦ ꯈꯪꯉꯕ ꯍꯥꯏꯗꯤ ꯐꯤꯂꯝ ꯌꯥꯝ ꯌꯦꯡꯃꯜꯂꯛꯄꯩꯅꯦꯕ ꯁꯤꯕꯨꯗꯤ ꯍꯥꯏꯗꯤ ꯑꯩꯅ ꯀꯩꯅꯣ ꯑ ꯀꯔꯤ ꯀꯔꯤ ꯑꯩꯅ ꯁꯨꯃꯥꯏꯅ ꯍꯤꯡꯉꯤꯅꯦꯅ ꯂꯩꯖꯤ ꯈꯪꯉꯥꯕ ꯍꯥꯏꯗꯤ ꯀꯩꯅꯣꯝꯗꯩꯒ ꯐꯠꯂꯥꯎꯒ ꯍꯧꯒꯠꯂꯛꯑꯒ ꯑꯩꯅ ꯇꯧꯔꯝꯃꯤꯁꯤꯡꯗꯣ ꯀꯩ ꯍꯥꯏꯅꯤ ꯃꯝ ꯑꯩꯒꯤ ꯃꯃꯤꯅꯒꯨꯝꯕ ꯑꯩ ꯍꯥꯏꯖꯦ ꯈꯪꯕ꯭ꯔꯥ ꯁꯣꯜ ꯑꯃ ꯂꯩꯔꯥꯝꯕ ꯇꯧꯔꯝꯕ ꯂꯩꯇꯦ ꯑꯗꯨꯃꯥꯏꯅꯒ ꯑꯣꯏꯗꯣꯏ ꯖꯥꯠꯂꯛ ꯀꯥꯏꯅ ꯈꯟꯕꯗꯣ
ꯇꯦ ꯑꯦ ꯁꯤꯗ ꯍꯥꯞꯆꯟꯒꯅꯣ ꯁꯤ ꯑꯐꯕ ꯉꯥꯛꯇꯅꯦꯁꯦ ꯁꯤ ꯂꯣꯏ ꯁꯤꯖꯦ ꯀꯨꯏꯅ ꯊꯝꯃꯛꯄꯩ ꯃꯆꯨ ꯑꯣꯜꯂꯛꯏꯅꯦꯕ ꯁꯤ ꯂꯣꯏ ꯁꯤ ꯁꯨꯗꯣꯏꯟ ꯑꯥ ꯈꯪꯉꯦ ꯈꯪꯉꯦ ꯅꯪ ꯍꯥꯏꯗꯨꯖꯨ ꯒ꯭ꯌꯥꯟ ꯇꯥꯏ
ꯎꯝ ꯅꯪ ꯍꯥꯏꯗꯨꯅ ꯀꯩꯅꯣ ꯍꯥꯏꯕꯩ ꯋꯥꯅꯤ ꯑꯗꯨꯗꯤ ꯃꯥꯟꯅꯗ꯭ꯔꯦ ꯈꯪꯉꯦ
ꯅꯔꯦ ꯑꯩꯅ ꯍꯥꯏꯖꯤꯒ ꯅꯪ ꯍꯥꯏꯗꯨꯖꯨ ꯒ꯭ꯌꯥꯟꯕꯨꯗꯤ ꯇꯥꯏꯕ ꯑꯩꯗꯤ ꯐꯤꯂꯝ ꯌꯦꯉꯨꯕꯗꯩꯗꯤ ꯅꯠꯇꯦꯕꯀꯣ
ꯑꯥ
ꯁꯦ ꯑꯩ ꯋꯥ ꯑꯃ ꯍꯥꯏꯒꯦꯕ ꯅꯪ ꯃꯨꯟꯅ ꯈꯜꯂꯣꯕ ꯅꯪꯅ ꯍꯦꯛ ꯄꯣꯛꯂꯛꯄꯗꯒꯤꯅ ꯉꯁꯤꯐꯧꯗ ꯍꯤꯡꯉꯛꯄꯖꯦ
ꯑꯥ
ꯅꯪ ꯑꯣꯏꯅ ꯑꯗꯨꯝ ꯍꯤꯡꯗ꯭ꯔ ꯅꯪꯖꯦ
ꯑꯥ
ꯐ ꯃꯤ ꯑꯇꯣꯞꯄ ꯑꯣꯏꯅ ꯍꯤꯡꯗꯦꯗꯅ꯫
ꯑꯥ
ꯑꯗꯨꯗꯤ ꯅꯪꯅ ꯍꯥꯏꯗꯤ ꯄ꯭ꯔꯤꯊꯤꯕꯤ ꯅꯠꯇ꯭ꯔꯒ ꯃꯥꯂꯦꯝꯕꯨ ꯍꯥꯏꯕ ꯑꯣꯏꯒꯦꯔꯥ ꯑꯃ ꯁꯪꯁꯥꯔ ꯍꯥꯏꯔꯖꯤꯅꯦꯀꯣ ꯋꯥꯔꯜ ꯍꯥꯏꯕꯁꯤ ꯁꯪꯁꯥꯔ ꯍꯥꯏꯕꯖꯦ ꯅꯪꯅ ꯂꯩ ꯍꯥꯏꯕ ꯈꯪꯉꯤꯖꯦ ꯅꯪꯅ ꯍꯦꯛ ꯒ꯭ꯌꯥꯟ ꯇꯥꯔꯛꯄꯗꯒꯤ ꯈꯪ ꯎꯕꯅꯦꯕ ꯅꯠꯇ꯭ꯔꯥ꯫
ꯎꯝ
ꯑꯗꯨꯒ ꯅꯪꯅ ꯁꯤꯒꯤꯕ ꯃꯇꯝꯗ ꯁꯤꯕ ꯁꯤꯕꯅ ꯇꯥꯏꯕꯪꯄꯥꯟꯁꯤꯗꯩ ꯃꯥꯡꯒꯤꯕ ꯃꯇꯝꯖꯤꯗ ꯅꯪꯅ ꯇꯥꯏꯕꯪ ꯄꯥꯟꯅꯅ ꯂꯩꯔꯝꯃꯤꯕꯁꯤꯗꯒꯤ ꯃꯌꯥꯝꯅ ꯌꯥꯅꯔꯒ ꯃꯌꯥꯝ ꯂꯩ ꯍꯥꯏꯅ ꯊꯥꯖꯅꯔ ꯂꯩꯔꯝꯕꯤꯖꯦ ꯅꯪꯖꯦ ꯃꯥꯡꯒꯤꯕ ꯃꯇꯝ ꯇꯝꯖꯤꯗ ꯁꯪꯁꯥꯔ ꯄꯨꯝꯅꯃꯛꯁꯦ ꯃꯥꯡꯒꯤꯗꯨꯏ ꯅꯠꯇ꯭ꯔꯥ ꯅꯪꯒꯤ ꯅꯐꯝꯗꯩꯗꯤ꯫
ꯎꯝ
ꯑꯗꯣ ꯀꯩꯒꯨꯝꯕ ꯂꯩꯔꯤꯕ ꯃꯌꯥꯝꯖꯦ ꯅꯪꯅ ꯅꯪꯒꯤꯗꯃꯛꯇ ꯑꯣꯏꯅ ꯁꯦꯝꯃꯝꯕ ꯍꯥꯏꯗꯤ ꯅꯪꯅ ꯍꯤꯡꯉꯛꯄꯗꯒꯤꯅ ꯅꯪꯅ ꯁꯤꯕ ꯐꯥꯎꯀꯤ ꯈꯛꯇꯪ ꯑꯣꯏꯅ ꯀꯩꯅꯣ ꯇꯧꯔꯒ ꯂꯩꯔ ꯁꯦꯠ ꯇꯧꯔꯒ ꯊꯝꯃꯒ ꯀꯩꯅꯣ ꯎ ꯂꯩꯔꯝꯕ ꯑꯣꯏꯔꯝꯕꯖꯨ ꯌꯥꯔꯣꯏꯗ꯭ꯔꯅꯦ ꯑꯩ ꯍꯥꯏꯖꯦ ꯍꯥꯏꯕꯗꯤ ꯅꯪꯅ ꯁꯤꯒ꯭ꯔꯕ ꯃꯇꯝꯗꯗꯤ ꯂꯩ ꯍꯥꯏꯕꯒꯤ ꯁꯪꯁꯥꯔꯖꯦ ꯂꯩꯍꯧꯔꯤ ꯑꯩꯅ ꯁꯤꯒ꯭ꯔꯕ ꯃꯇꯨꯡꯗꯐꯧ ꯁꯪꯁꯥꯔꯖꯦ ꯂꯩꯍꯧꯔꯤ ꯍꯥꯏꯕꯒꯤ ꯄ꯭ꯔꯨꯐ ꯑꯝꯇ ꯅꯪ ꯈꯪꯕ ꯉꯝꯗꯦꯕ ꯏꯕꯤꯗꯦꯟꯁ ꯑꯝꯇ ꯂꯩꯇꯦꯕ꯫
ꯍꯥꯏꯗꯤ ꯑ ꯈꯪꯉꯦ ꯅꯪ ꯍꯥꯏꯗꯣ ꯑꯩ ꯒ꯭ꯌꯥꯟ ꯇꯥꯔꯦ꯫
ꯑꯗꯨ ꯑꯩꯅ ꯔꯨꯁꯤꯕꯤꯂꯥꯗ ꯍꯥꯏꯔꯒ ꯔꯨꯁꯤꯕꯤꯂꯥꯅ ꯑꯩꯖꯦ ꯑꯉꯥꯎꯕꯤꯅꯦ ꯍꯥꯏꯔꯤꯕ꯫
ꯃꯥ ꯉꯥꯎꯕꯩꯅꯦ ꯚꯥꯏ ꯑꯣꯏꯔꯝꯕꯁꯨ ꯌꯥꯏ ꯁꯪꯁꯥꯔꯁꯦ ꯅꯪꯒꯤꯗꯃꯛꯇ ꯁꯦꯝꯃꯝꯕꯁꯨ ꯌꯥꯏ
ꯑꯗꯨ ꯌꯥꯗ꯭ꯔꯦ ꯅꯪꯁꯨ ꯈꯜꯂꯨꯅꯦ ꯁꯪꯁꯥꯔꯁꯦ ꯅꯪꯅ ꯈꯪꯉꯤꯁꯦ ꯅꯪ ꯅꯪꯒꯤ ꯅꯪꯅ ꯎꯕꯥꯗꯣ ꯈꯛꯇꯅꯦꯕ ꯑꯗꯒꯤꯗꯤ ꯃꯃꯥꯡꯗ ꯊꯣꯛ ꯁꯤ ꯊꯧꯗꯣꯛ ꯊꯣꯛꯈꯤ ꯁꯤ ꯊꯧꯗꯣꯛ ꯊꯣꯛꯀꯅꯤ ꯀꯥꯏꯅ ꯍꯥꯏꯔꯤꯕ ꯃꯌꯥꯝꯁꯦ ꯁꯤ ꯊꯣꯛꯈꯤꯒ ꯍꯥꯏꯔꯤꯕ ꯃꯌꯥꯝꯗꯨꯁꯨ ꯊꯣꯛꯇꯕꯤꯗ ꯑꯩꯈꯣꯏꯅ ꯋꯥꯔꯤ ꯑꯃ ꯏꯕ ꯃꯇꯝꯗ ꯁꯨꯡꯊꯣꯛ ꯊꯣꯛꯇꯕꯤꯗ
ꯍꯦꯛꯇ ꯑꯩꯒꯤ ꯋꯥꯈꯜꯁꯤꯗ ꯂꯩꯅꯕꯒꯤꯗꯃꯛꯇ ꯋꯥꯔꯤꯗꯣ ꯁꯦꯝꯖꯤꯟ ꯁꯥꯖꯤꯜꯂꯝꯕ ꯑꯣꯏꯔꯝꯕꯁꯨ ꯌꯥꯏ ꯀꯥꯏꯅ
ꯍꯣꯏ ꯍꯣꯏ ꯑꯗꯨꯅꯦꯕ ꯑꯩꯅ ꯍꯥꯏꯅꯤꯡ ꯍꯥꯏꯗꯤ ꯑꯦꯛꯖꯥꯝꯄꯜ ꯑꯃ ꯍꯥꯏꯔꯛꯀꯦꯕ ꯑꯩꯈꯣꯏꯅ ꯋꯥꯔꯤ ꯋꯥꯔꯤ ꯑꯃ ꯋꯥꯔꯤ ꯑꯃ ꯍꯥꯏꯕ ꯃꯇꯝꯗ ꯋꯥꯔꯤ ꯑꯃ ꯏꯕ ꯃꯇꯝꯗ ꯑꯩꯈꯣꯏꯅ ꯋꯥꯔꯤꯁꯦ ꯃꯃꯥꯡꯗ ꯁꯤ ꯊꯧꯗꯣꯛ ꯊꯣꯛꯈ꯭ꯔꯦ ꯍꯥꯏꯕꯒꯤ ꯋꯥꯔꯤꯁꯤꯗ ꯍꯥꯞꯄ ꯑꯣꯏꯅꯗꯤ ꯇꯧꯔꯒ ꯍꯦꯛ ꯍꯧꯔꯛꯄꯗꯩꯗꯤ ꯋꯥꯔꯤꯁꯦ ꯏꯗꯦ ꯃꯔꯛꯇꯒꯤ ꯑꯣꯏꯅ ꯏꯗ꯭ꯔꯥ
ꯃꯥꯅꯤ ꯃꯥꯅꯤ
ꯍꯥꯏꯗꯤ ꯐꯤꯂꯝ ꯑꯃ ꯍꯥꯏꯔꯤꯁꯤꯅꯦ ꯐꯤꯂꯝꯁꯦ ꯃꯇꯥꯡ ꯑꯗꯒꯤ ꯍꯧꯔꯛꯑꯦꯕ
ꯍꯣꯏ
ꯐꯤꯂꯝꯒꯤ ꯑꯍꯧꯕ ꯑꯃꯗꯤꯝ ꯂꯩꯌꯦꯕ ꯐꯤꯂꯝꯒꯤ ꯑꯣꯏꯅꯗꯤ ꯑꯍꯧꯕ ꯑꯃ ꯂꯩꯑꯕ
ꯍꯝ ꯍꯝ
ꯑꯗꯣ ꯍꯧꯔꯤꯕ ꯋꯥꯔꯤꯁꯤꯒꯤ ꯃꯃꯥꯡꯗ ꯊꯧꯗꯣꯛ ꯊꯧꯗꯣꯛ ꯃꯌꯥꯝ ꯑꯃ ꯊꯣꯛꯍꯟ ꯊꯣꯛꯈ꯭ꯔꯦ ꯍꯥꯏꯕꯒꯤ ꯃꯑꯣꯡꯗ ꯂꯩꯇ꯭ꯔꯥ
ꯎꯝ
ꯍꯥꯏꯗꯤ ꯈꯨꯗꯤꯡꯃꯛꯀꯤ ꯑꯍꯧꯕꯖꯦ ꯋꯥꯔꯤꯗꯨꯅ ꯑꯣꯏꯗꯦꯕ꯫
ꯎꯝ ꯇꯥꯏꯌꯦ꯫
ꯋꯥꯔꯤꯖꯦ ꯂꯣꯏꯔꯕ ꯃꯇꯝꯗ ꯃꯣꯏꯃ ꯇꯨꯡꯗ ꯊꯣꯛꯂꯛꯀꯗꯕꯗꯨꯁꯨ ꯂꯣꯏꯒꯤꯕ ꯊꯣꯛꯍꯜꯂꯛꯇꯦꯕ ꯑꯝꯇ꯫
ꯎꯝ
ꯗ ꯁꯤꯗ ꯍꯥꯏꯅꯤꯡꯖꯦ ꯅꯣꯏꯈꯩꯖꯦ ꯅꯣꯏꯈꯩꯖꯦ ꯑꯁꯦꯡꯕ ꯑꯝꯇ ꯑꯣꯏꯔꯝꯗ꯭ꯔꯕ ꯑꯩꯒꯤ ꯄꯨꯟꯁꯤꯒꯤ ꯂꯤꯂꯥꯖꯤ ꯁꯥꯟꯅꯅꯕ ꯍꯥꯄꯛꯄ ꯂꯩꯇꯦꯡ ꯑꯣꯏꯔꯝꯃꯒ ꯀꯃꯥꯏ ꯇꯧꯕ?
ꯑꯗꯨꯖꯨ ꯅꯪꯒꯤ ꯁꯨꯝꯂꯥꯡꯒꯤꯗꯃꯛ ꯍꯤꯡꯉꯦꯗꯅ ꯍꯧꯖꯤꯛ꯫
ꯑꯗꯨ ꯅꯠꯇ꯭ꯔꯒ ꯑꯩꯖꯦ ꯑꯩꯅ ꯁꯨꯃꯥꯏ ꯉꯥꯡꯍꯜꯂꯤꯖꯦ ꯅꯪꯒꯤ ꯄꯨꯟꯁꯤꯗ꯫ ꯅꯪ ꯈꯜꯂ ꯌꯦꯡꯉꯣꯕ ꯅꯪꯒꯤ ꯄꯨꯟꯁꯤꯗꯨꯗ ꯅꯪꯒꯤ ꯄꯨꯟꯁꯤꯗꯣ ꯁꯦꯝꯅꯕꯩꯗꯃꯛꯇ ꯑꯩꯖꯦ ꯂꯝꯆꯠ ꯑꯃ ꯑꯣꯏꯅ ꯀꯔꯦꯛꯇꯔ ꯑꯃ ꯑꯣꯏꯅ ꯍꯥꯞꯄꯝꯕ ꯑꯣꯏꯔꯝꯃꯗꯤ ꯀꯃꯥꯏ ꯇꯧꯅꯤ? ꯑꯩꯖꯦ ꯑꯁꯦꯡꯕ ꯂꯩꯔꯝꯃꯅꯣꯕ ꯅꯪꯒꯤ ꯄꯨꯟꯁꯤꯖꯤꯗ ꯑꯗꯨ ꯑꯣꯏꯗꯤ ꯑꯈꯣꯏꯅ ꯇꯥꯏꯕꯪꯕꯄꯥꯟꯗ ꯋꯥꯔꯤꯖꯦ ꯋꯥꯕꯝ ꯊꯣꯛꯇꯦꯀꯣ꯫ ꯍꯥꯏꯗꯤ ꯑꯩꯅ ꯒ꯭ꯌꯥꯟ ꯇꯥꯗ꯭ꯔꯕ ꯑꯩꯅ ꯁꯤꯈꯤꯕ ꯃꯤꯀꯨꯞꯇ ꯂꯣꯏ ꯃꯥꯡꯈꯤꯗꯣꯏ ꯉꯥꯛꯇꯅꯦꯕ ꯑꯩꯒꯤ ꯏꯐꯝꯗꯒꯤ꯫ ꯑꯩꯒꯤ ꯏꯐꯝꯗꯩ ꯃꯥꯡꯈꯤꯕꯗ ꯅꯠꯇꯅ ꯑꯩ ꯈꯛꯇꯒꯤꯗꯤ ꯃꯥꯡꯈꯤꯕ ꯑꯣꯏꯔꯝꯃꯗꯤ ꯐꯩ ꯑꯗꯨ ꯅꯠꯇꯕꯤꯗ ꯇꯥꯏꯕꯪꯄꯥꯟ ꯄꯨꯝꯅꯃꯛ ꯑꯩ ꯁꯤꯒꯤꯕ ꯅꯨꯃꯤꯠꯇ ꯃꯥꯡꯒꯤꯕ ꯑꯣꯏꯔꯝꯃꯗꯤ ꯀꯃꯥꯏ ꯇꯧꯅꯤ?
ꯈꯪꯗꯦ
ꯑꯩꯅ ꯍꯥꯏꯅꯤꯡꯉꯤꯖꯦ ꯅꯪ ꯒ꯭ꯌꯥꯟ ꯇꯥꯕ꯭ꯔꯥ? ꯗꯤ ꯇꯥꯏ ꯍꯥꯏꯌꯦ ꯇꯨ ꯇꯥꯏ ꯍꯥꯏ ꯃꯥꯗꯤ ꯑꯣꯏꯕ ꯌꯥꯕ ꯋꯥ ꯑꯝ ꯉꯥꯡꯗꯦ꯫ ꯑꯩꯅ ꯉꯥꯡꯉꯤꯖꯦ ꯑꯣꯏꯕ ꯌꯥꯏꯕ ꯋꯥꯅꯤ ꯍꯥꯏꯕꯁꯦ ꯑꯣꯏꯕ ꯌꯥꯏꯑꯕ ꯑꯩꯅ ꯉꯥꯡꯉꯤꯖꯦ ꯅꯪꯒꯤ ꯂꯣꯏꯒꯤꯕꯗꯤ ꯌꯥꯏ ꯍꯥꯏꯕ ꯑꯗꯨ ꯃꯤꯒꯤ ꯂꯣꯏꯒꯤꯕꯗꯨꯗꯤ ꯀꯃꯥꯏꯅ ꯌꯥꯗꯣꯏꯅꯣ ꯁꯤꯅꯦ꯫ ꯅꯪꯒꯤ ꯂꯣꯏꯒꯤꯕꯗꯨꯗꯤ ꯀꯩꯁꯨ ꯀꯥꯏꯗꯦꯕ ꯌꯥꯏꯑꯌꯦꯕꯀꯣ
ꯑꯃꯨꯛꯀ ꯍꯜꯂ ꯇꯧꯔꯛꯀꯦ ꯐꯥꯔꯦ꯫
ꯇꯧꯔꯣ ꯇꯧꯔꯣ
ꯎꯝ
ꯑꯃꯨꯛ ꯇꯧꯔꯣ
ꯍꯣꯏ ꯍꯣꯏ